ꯍꯣꯢ
ꯃꯤꯡꯁꯤꯕꯨ ꯀꯩ ꯀꯧꯕꯤꯒꯦ
ꯑꯩ ꯁꯨꯝ ꯐꯝꯃꯒ ꯂꯩꯌꯦ ꯅꯣꯏꯒꯤ ꯕꯣꯜ ꯂꯥꯛꯄꯗꯨꯒ ꯀꯣ ꯑꯦꯕꯔ ꯔꯦꯗꯤꯗꯤ ꯇꯧꯔ ꯂꯩ
ꯑꯣ ꯑꯣ ꯅꯨꯡꯉꯥꯏꯔꯤꯕ꯭ꯔꯣ
ꯅꯨꯡꯉꯥꯏꯔꯤ ꯍꯥꯏꯕ ꯇꯥꯔꯦ ꯑꯩꯈꯣꯏ ꯇꯤ ꯑꯦꯝ ꯑꯦꯜꯁꯦ ꯋꯦꯗꯔꯁꯦ ꯌꯥꯝ ꯀꯥꯟꯅ ꯅꯨꯡ ꯆꯨꯕꯒꯤ ꯀꯣ
ꯑꯣ
ꯅꯥꯞ ꯇꯣꯟ ꯁꯦꯟ ꯔ
ꯆꯥꯛ ꯆꯥꯔꯦ
ꯍꯣꯏ ꯆꯥꯛ ꯆꯥꯒ꯭ꯔꯦ ꯅꯪꯗꯤ ꯀꯩꯗꯧꯔꯤꯕꯅꯣ
ꯑꯩꯁꯦ ꯑꯉꯥꯡ ꯂꯥꯏꯔꯤꯛ ꯏꯍꯜꯂꯤꯌꯦ
ꯍꯣꯏ ꯍꯣ ꯑꯗꯨꯅꯤ ꯑꯉꯥꯡ ꯃꯈꯣꯟ ꯇꯥꯏ ꯍꯥꯏꯕꯗꯨ ꯑꯩ ꯍ ꯍ ꯍ
ꯎꯝ ꯍꯣꯏ ꯇꯥ ꯍꯟꯗꯅꯤꯡ ꯉꯥꯏ ꯇꯧꯔꯤꯅꯦ
ꯑꯣ ꯇꯥꯏꯅꯦ ꯅꯣꯏꯗꯤ ꯑꯉꯥꯡ ꯂꯩꯈ꯭ꯔꯕ꯭ꯔꯣ
ꯑ ꯂꯩ ꯈ꯭ꯔꯦ ꯌꯥꯝ ꯁꯨꯔꯧ ꯁꯨꯔꯝꯗꯧ ꯃꯥꯟꯕ꯭ꯔꯥ ꯒ꯭ꯌꯦꯁ ꯇꯧꯑꯣ ꯑꯃ
ꯑ ꯑꯅꯤ
ꯑꯃ ꯍꯦꯜꯂꯦ
ꯑꯣ
ꯄ꯭ꯂꯁ ꯇꯧꯁꯤꯜꯂꯣ ꯑꯃ
ꯆꯨꯝ ꯃꯦꯀꯣ ꯑꯍꯨꯝ ꯑꯩ ꯑꯍꯨꯝ ꯕꯨꯗꯤ ꯈꯜꯂꯦ ꯑꯩꯥ ꯑꯍꯨꯝꯕꯨꯗꯤ ꯈꯂꯦ ꯉꯁꯥꯏ ꯍꯦꯛ ꯅꯈꯣꯟ ꯇꯥꯕ ꯃꯇꯝꯗ ꯑꯁ ꯁꯤ ꯅꯨꯄꯤꯁ ꯑꯉꯥꯡ ꯁꯨꯗ ꯃꯥꯜꯂꯦ ꯍꯥꯏꯅ ꯈꯜꯂꯦꯕ ꯑꯗꯨ ꯑ ꯑꯩꯅ ꯁꯨꯝ ꯖꯁ ꯑꯅꯤꯈꯛꯇ ꯍꯥꯏꯕꯅꯤꯅ
ꯌꯥꯏꯗ ꯌꯥꯝ ꯈꯟꯕꯤꯗꯕꯗꯨ ꯌꯥꯝ ꯐꯔꯦ
ꯑꯗꯨ ꯀꯩ ꯍꯤꯡꯖꯥꯡ ꯆꯥꯒꯦ ꯑꯩꯁ ꯏꯕꯅꯤ ꯆꯞ ꯃꯥꯟꯅꯩꯗ ꯀꯣꯏꯁꯟꯁꯦ
ꯑꯩꯗꯤ ꯎꯇꯤ ꯆꯥꯏ ꯉꯁꯤ
ꯑꯁ ꯍꯥꯎ ꯍꯥꯎꯋꯦ ꯑꯁ ꯑꯁ ꯍꯁ ꯍꯁ ꯑ ꯁꯣꯔꯤ ꯑꯩ ꯏꯟꯖꯥꯡꯗꯣ ꯆꯞ ꯃꯥꯟꯅꯩꯅꯦ ꯀꯩꯅꯣ ꯑꯩ ꯃꯇꯔ ꯃꯇꯥꯔꯒꯥꯏꯗꯣ ꯎꯁꯣꯏ ꯆꯥꯏꯌꯦ
ꯎꯇꯤ ꯆꯥꯔꯤꯗꯣ ꯑꯩꯈꯣꯏꯁꯨ ꯃꯇꯔꯒ
ꯑꯗꯨꯗꯤ ꯌꯥꯝ ꯆꯞ ꯃꯥꯟꯅꯩꯅꯤ ꯀꯩꯅꯣ
ꯍꯣꯏꯅꯦ
ꯑꯦ
ꯋꯥ ꯋꯥꯈꯟꯁꯨ ꯃꯥꯟꯅꯔꯝꯗꯧ ꯃꯥꯜꯂꯦ ꯀꯔꯤ ꯁꯥꯒꯩꯅꯣ
ꯥꯒꯥꯡꯃꯥꯏꯅꯤꯅꯦ
ꯍ ꯆꯞ ꯃꯥꯟꯅꯩꯅꯦ ꯑꯗꯨꯗꯤ
ꯑꯗꯨꯅꯅꯤ ꯋꯥꯈꯟꯁꯨ ꯏꯟꯁꯥꯡꯁꯨ ꯋꯥꯉꯥꯡꯁꯨ ꯆꯞ ꯃꯥꯟꯅꯔꯤꯗꯣ
ꯒꯥꯡꯃꯥꯏ ꯅꯨꯄꯥꯅꯦ ꯒꯥꯡꯃꯥꯏ ꯅꯨꯨꯄꯥ ꯅꯨꯄꯤ ꯊꯤꯗ꯭ꯔꯤ
ꯑꯣ ꯑꯣ ꯑꯁ ꯁꯤꯡꯒꯜꯅ ꯕꯦꯁ ꯁꯤꯡꯒꯜ ꯏꯁ ꯗꯥ ꯕꯦꯁ ꯎꯝ ꯀꯩꯅꯣ ꯅꯣꯏ ꯅꯪꯒꯤ ꯑꯦꯛꯁꯦꯟꯁꯤ ꯀꯩꯅꯣ ꯔꯣꯝꯒꯤ ꯃꯥꯜꯂꯦꯗ
ꯀꯩꯅꯣ
ꯇꯃꯦꯡꯂꯣꯡ ꯔꯣꯝꯒꯤ ꯃꯥꯂꯦ
ꯆꯨꯝꯃꯤꯅꯦ ꯅꯪ ꯍꯩꯌꯦꯅꯦ ꯌꯥꯝꯅ
ꯎꯝ ꯑꯁꯣꯝꯒꯤ ꯃꯩꯇꯩꯂꯣꯟꯗꯣ ꯑꯩꯁꯨ ꯑꯁꯤꯗ ꯂꯩ ꯍꯥꯏꯕꯋꯥꯅꯦ ꯃꯩꯇꯩ ꯃꯔꯛꯇ ꯂꯩꯔꯁꯨ ꯃꯩꯇꯩꯂꯣꯟ ꯈꯣꯏꯌꯦꯕ ꯍꯥꯏꯕ ꯍꯩꯇꯦꯕ
ꯅꯪꯗꯤ ꯑꯦ ꯇꯝꯄꯥꯛꯔꯣꯝꯗꯒꯤꯔꯣ
ꯎꯝ ꯃꯥꯅꯤ
ꯑꯣ ꯀꯥꯏ ꯋꯥꯏꯗ ꯂꯩꯕꯥ
ꯑꯁꯤ ꯏꯝꯐꯥꯜ ꯋꯦꯁ
ꯑꯣ
ꯔꯤꯝꯁꯀ ꯅꯛꯅꯔꯦ
ꯑꯣ
ꯂꯣꯀꯦꯁꯟꯗꯤ ꯍꯥꯏꯒꯅꯨꯗꯤ ꯍꯥꯏꯕꯅꯦ ꯑꯗꯨ
ꯍꯣꯏꯅꯦ ꯍꯣꯏꯅꯦ ꯑꯦꯛꯖꯦꯛ ꯑꯦꯛꯖꯦꯛ ꯂꯣꯀꯦꯁꯟ ꯍꯥꯏꯗ꯭ꯔꯗꯤ ꯌꯥꯏꯗ ꯏꯝꯐꯥꯜ ꯁꯤꯇꯤ ꯗꯤꯁꯇ꯭ꯔꯤꯛ ꯑꯗꯨꯅꯦ ꯍꯥꯏꯕ ꯌꯥꯏ ꯍꯥꯏꯕꯅꯤ
ꯑꯗꯨꯅꯦ ꯑꯗꯣ ꯎꯝ ꯋꯥ ꯉꯥꯡꯅꯤꯉꯥꯏ ꯂꯩꯇꯦꯅꯀꯣ ꯑꯗꯨ ꯍꯥꯏꯔꯗꯤ
ꯑꯣ ꯍꯣ ꯍꯥꯏꯕꯗꯤ ꯑꯩꯈꯣꯏꯅ ꯈꯪꯅꯤꯡꯉꯥꯏ ꯍꯥꯏꯕꯗꯤ ꯁꯣꯔꯠ ꯐꯣꯝꯒꯨꯝꯕ ꯇꯤ ꯑꯦꯝ ꯑꯦꯜ ꯇꯃꯦꯡꯂꯣꯡ ꯍꯥꯏꯕꯗꯤ ꯇꯤ ꯑꯦ ꯑꯦꯝ ꯑꯦꯜꯅꯤꯅ ꯁꯨꯃꯥꯏꯅ ꯍꯥꯏꯕ ꯌꯥꯏꯗ ꯀꯣꯔꯠꯇ ꯀꯣꯔꯠ ꯂꯦꯡꯒ꯭ꯋꯦꯁꯇ
ꯑꯩꯗꯤ ꯑꯗꯨꯝ ꯁꯣꯏꯔꯒ ꯍꯦꯛꯇ ꯃꯤꯕꯨ ꯍꯪꯉꯦꯕ ꯑꯗꯨꯝ ꯅꯪ ꯀꯗꯥꯏꯗꯒꯤꯅꯣ ꯍꯥꯏꯔꯒ ꯀꯥꯎꯔꯒ ꯃꯣꯏꯁꯨ ꯍꯥꯏꯗꯣꯛꯂꯛꯀꯅꯤ ꯑꯩꯁꯨ ꯨ ꯍꯥꯏꯗꯣꯛꯔꯛꯀꯅꯤ
ꯗꯨꯅꯦ
ꯑꯩꯒꯤ ꯑꯁꯤ ꯀꯩꯅꯣ ꯕꯦꯛꯒ꯭ꯔꯥꯎꯟ ꯃꯈꯣꯟ ꯇꯥꯕ꯭ꯔꯥ ꯐꯦꯟꯒꯤ ꯃꯈꯣꯟ ꯇꯥꯕ꯭ꯔꯥ
ꯇꯥꯗꯦꯗ
ꯑꯣ ꯑꯩꯒꯤ ꯐꯣꯟꯁꯦ ꯃꯤꯕꯨ ꯐꯣꯟ ꯇꯧꯕꯗꯗꯤꯀꯣ ꯑ ꯑꯇꯣꯞꯄꯗꯤ ꯂꯣꯏꯅ ꯌꯥꯕ ꯕ ꯑꯩ ꯎꯝ ꯑꯩꯅ ꯇꯧꯕꯁꯨ ꯑꯗꯨꯒ ꯏꯃꯥꯟꯅꯕ ꯕꯤ ꯑꯃ ꯀꯣꯜ ꯇꯧꯔꯗꯤ ꯃꯥꯒꯤ ꯃꯈꯣꯟꯗꯣ ꯌꯥꯝ ꯁꯣꯟꯕꯀꯣ ꯌꯥꯝ ꯐꯖꯅ ꯇꯥꯗꯕ ꯑꯣ ꯅꯥꯀꯣꯡꯗꯣ ꯃꯦꯜꯂꯒ ꯏꯪ ꯏꯪ ꯀꯩꯅꯣ ꯅꯨꯡꯗꯥꯡꯗꯒꯨꯝꯕ ꯃꯄꯥꯟꯗ ꯊꯣꯛꯑꯒ ꯃꯤ ꯂꯩꯇꯕ ꯃꯐꯝꯗ ꯃꯈꯣꯟꯗꯣ ꯀꯔꯤꯁꯨ ꯇꯥꯗꯕ ꯃꯐꯝꯗ ꯆꯠꯂꯒ ꯅꯥꯀꯣꯡ ꯃꯦꯜꯂ ꯐꯥꯎ ꯃꯥꯒꯤ ꯃꯈꯣꯟꯗꯨ ꯑ ꯁꯦꯡꯗꯕꯗꯤ ꯅꯠꯇꯕ ꯌꯥꯝ ꯃꯈꯣꯟꯗꯣ ꯌꯥꯝ ꯀꯔꯤ ꯍꯥꯏꯁꯤꯔ ꯌꯥꯝ ꯅꯦꯝꯃꯦꯕ ꯚꯣꯏꯁꯇꯣ ꯑꯗꯨꯒꯤ ꯎꯝ ꯌꯥꯝ ꯅꯨꯡꯉꯥꯏꯇꯕꯀꯣ
ꯎꯝ
ꯀꯔꯤ ꯊꯕꯛ ꯍꯣꯠꯅꯕꯤꯔꯤꯒꯦ ꯏꯌꯥꯝꯕꯁꯤꯕꯣ
ꯑꯩ ꯍꯥꯏꯗꯤ ꯍꯥꯏꯗꯤ ꯀꯩꯝ ꯑꯗꯨꯝ ꯍꯥꯢꯗꯤ ꯕꯤꯖꯤꯅꯦꯁ ꯃꯆꯥ ꯃꯆꯥ ꯇꯧꯔ ꯂꯩꯗ ꯊꯕꯛ ꯂꯩꯇꯕꯅꯤ ꯒꯣꯔꯃꯦꯟ ꯖꯣꯕ ꯐꯪꯕꯁꯦ ꯌꯥꯝ ꯂꯨꯏꯌꯦꯅꯦ
ꯨꯂꯨꯋꯦ
ꯅ- ꯅ- ꯅꯪ- ꯅꯪꯒ ꯅꯣꯏ ꯅꯨꯄꯥꯗꯤ ꯑꯥ ꯀꯩ- ꯀꯩ- ꯀꯩ- ꯊꯕꯛ ꯇꯧꯔꯤꯅꯣ
ꯑꯩꯗꯤ ꯑꯗꯨꯝ ꯌꯨꯝꯗ ꯑꯗꯨꯝ ꯂꯩꯔꯤ ꯑꯉꯥꯡ ꯄꯤꯛꯄꯅꯤꯀꯣ ꯑꯗꯨꯝ ꯏꯃꯥꯟꯅꯕꯤꯁꯤꯡꯅ ꯑꯁ ꯅꯪ ꯌꯨꯝꯗ ꯂꯩꯕ ꯑꯗꯨꯝ ꯀꯩꯅꯣ ꯁꯖꯦꯁ ꯇꯧꯕꯤꯔꯛꯄꯅꯦꯕ ꯀꯨꯏꯔꯦ ꯑꯩ ꯀꯩꯅꯣ ꯇꯧꯕꯗꯤ ꯑꯗꯣ ꯎꯝ ꯃꯇꯝꯗꯨ ꯂꯩꯇꯕꯒꯤ ꯑꯩꯁꯦ ꯀꯣꯜ ꯍꯦꯛꯇ ꯇꯧꯗꯕꯀꯣ ꯑꯪ ꯉꯔꯥꯡ ꯈꯛꯇꯅꯦ ꯑꯩ ꯇꯧꯕ ꯍꯧꯕꯁꯦ
ꯑꯣ
ꯇꯧꯔꯛꯑꯒ ꯑꯗꯨꯝ ꯏꯕꯥꯅꯤꯗꯤ ꯀꯃꯨꯅꯤꯀꯦꯠ ꯇꯧꯋꯦ ꯑꯗꯨ ꯑꯩꯅꯗꯤ ꯑꯦꯛꯇꯤꯚ ꯑꯣꯏꯕꯤꯗꯕꯀꯣ
ꯎꯝ ꯑꯩꯁꯨ ꯑꯁ ꯅꯪ ꯅꯨꯄꯥꯅ ꯁꯤꯐꯥꯏ ꯑꯣꯏꯕ꯭ꯔꯣ
ꯅꯠꯇꯦ ꯁꯤꯕꯥꯏ ꯑꯣꯏꯗꯦ ꯃꯥꯁꯦ ꯁꯤꯕꯥꯏ ꯑꯣꯏꯅꯤꯡꯉꯥꯏ ꯗꯥꯎ ꯁꯨꯡꯂꯩ ꯂꯩꯇꯦꯅꯦ
ꯑꯆꯥ ꯑꯩꯒ ꯆꯞ
ꯑꯥꯔꯃꯤꯒꯤ ꯇ꯭ꯔꯥꯏꯗꯤ ꯑꯅꯤ ꯑꯍꯨꯝꯔꯛ ꯇꯧꯔꯦ ꯑꯗꯨ ꯎꯝ
ꯃꯥꯁꯦ ꯀꯔꯤꯅꯣ ꯑꯝ ꯐꯤꯖꯤꯀꯦꯜꯗ ꯑꯝ ꯃꯈꯨꯠꯇ ꯔꯟꯅꯤꯡꯗꯗꯤ ꯑꯗꯨꯝ ꯌꯥꯔꯦꯕꯀꯣ ꯑꯗꯨ ꯃꯈꯨꯠꯇ ꯈꯤꯇꯪ ꯎꯝ ꯁꯣꯛꯄꯗꯤ ꯅꯠꯇꯦ ꯑꯗꯣ ꯅꯣꯔꯃꯦꯜ ꯃꯍꯧꯁꯥꯒꯤ ꯈꯤꯇꯪ ꯇꯣꯡꯉꯦ ꯍꯥꯏꯌꯦ ꯃꯥꯒꯤ ꯑꯁꯤ ꯀꯩꯅꯣꯗꯣ ꯈꯨꯠꯅꯤꯡ ꯍꯥꯏꯒꯦꯔꯥ
ꯎꯝ ꯈꯪꯉꯦꯅꯦ ꯈꯪꯉꯦꯅꯦ
ꯑꯗꯨꯗ ꯎꯝ ꯀꯩꯅꯣ ꯁꯤꯁꯦ ꯅꯪꯒꯤ ꯁꯤꯗ ꯈꯤꯇꯪ ꯇꯣꯡꯕ ꯂꯩꯌꯦ ꯌꯦꯡꯕ ꯀꯥꯟꯗ ꯑꯩꯈꯣꯏꯅ ꯗꯤ ꯍꯥꯏꯕ ꯉꯝꯗ꯭ꯔꯦ ꯑꯗꯨ ꯅꯪ ꯒꯨꯍꯥꯇꯤ ꯑꯥ ꯀꯩꯅꯣ ꯁꯦꯟꯇꯔꯗꯨꯗ ꯆꯪꯉꯣ ꯍꯥꯏꯔꯒ ꯃꯥꯕꯨ ꯊꯥꯕꯅꯦꯕ ꯑꯗꯨꯒ ꯃꯣꯏꯗꯣ ꯑꯗꯨꯝ ꯌꯦꯡꯒ ꯑꯗꯨꯝ ꯌꯥꯗꯦ ꯑꯗꯨꯗꯒꯤ ꯃꯥꯁꯦ ꯑꯥꯔꯃꯤꯒꯤ ꯇ꯭ꯔꯥꯏ ꯇꯧꯕ ꯇꯣꯛꯈ꯭ꯔꯦ ꯑꯅꯤ ꯑꯍꯨꯝꯂꯛꯇꯤ ꯇꯧꯔꯕꯅꯦꯕꯀꯣ ꯑꯗꯨꯒ ꯑꯥꯏ ꯑꯥꯔꯕꯤꯒꯤꯁꯨ ꯃꯅꯤ ꯄꯨꯔ ꯄꯨꯂꯤꯁꯁꯨ ꯇ꯭ꯔꯥꯏ ꯇꯧꯋꯤ ꯃꯥꯒꯤꯗꯤ ꯗꯥꯎ ꯁꯨꯡ ꯂꯩ ꯂꯩꯇꯦ
ꯍꯁ ꯑꯗꯨꯗꯤ ꯑꯥꯏꯒ ꯆꯞ ꯃꯥꯟꯅꯈ꯭ꯔꯦꯗ
ꯎꯝ ꯑꯗꯨꯒꯤ ꯃꯥꯁꯦ ꯀꯔꯤ ꯀꯩꯅꯣ ꯎꯝ
ꯑꯥ ꯑꯩꯁꯨ ꯁꯤꯐꯥꯏ ꯇꯨ ꯊꯥꯎꯟ ꯐꯣꯔꯇꯤꯟ ꯑ ꯊꯥꯔꯇꯤꯟꯗꯒꯤ ꯇ꯭ꯔꯥꯏ ꯇꯧꯕ ꯍꯧꯔꯕꯅꯤ ꯑꯩꯗꯤ
ꯎꯝ
ꯇꯨ ꯊꯥꯎꯖꯟ ꯊꯥꯔꯇꯤꯟꯗꯒꯤ ꯍꯧꯕꯗꯨ ꯍꯧꯖꯤꯛ ꯑ ꯇꯨ ꯊꯥꯎꯖꯟ ꯑꯥ ꯑꯩꯇꯤꯟ ꯇꯨ ꯊꯥꯎꯖꯟ ꯊꯥꯔꯇꯤꯟꯗꯒꯤ ꯑꯩꯈꯣꯏ ꯑ ꯑꯩꯅ ꯄꯨꯂꯤꯁ ꯑ ꯇ꯭ꯔꯥꯏ ꯇꯧꯕ ꯃꯇꯝꯗ ꯑ ꯑꯩꯈꯣꯏꯒꯤ ꯕꯦꯠꯁꯦ ꯀꯣꯡꯒ꯭ꯔꯦꯁ ꯒꯣꯔꯃꯦꯟꯒ ꯃꯅꯤꯄꯨꯔ ꯒꯣꯔꯃꯦꯟ ꯑ ꯄꯨꯕ ꯃꯇꯝꯗꯨ ꯑꯦꯛꯆꯦꯟꯁ ꯇꯧꯕ ꯃꯇꯝꯗꯨ ꯑꯗꯨ ꯃꯇꯝꯗ ꯑꯣꯏꯈ꯭ꯔꯦꯕ ꯍꯣꯏ ꯑꯗꯨꯒꯤ ꯑꯗꯨꯒꯤ ꯑꯃꯨꯛ ꯕꯤ ꯖꯦ ꯄꯤ ꯄꯨꯈ꯭ꯔꯦ ꯑꯗꯨꯒꯤ ꯑꯩꯈꯣꯏꯅ ꯑ ꯄꯨ ꯔꯤꯀ꯭ꯔꯨꯏꯠ ꯇꯧꯕ ꯃꯇꯝꯗꯗꯤ ꯀꯣꯡꯒ꯭ꯔꯦꯁꯅ ꯄꯥꯏꯕ
ꯎꯝ
ꯑꯁꯨꯝ ꯇꯧꯕꯒꯤ ꯕꯤ ꯖꯦ ꯄꯤꯅ ꯀꯣꯡꯒ꯭ꯔꯦꯁꯅ ꯊꯕꯛ ꯂꯧꯕ ꯈꯨꯗꯤꯡ ꯀꯦꯟꯁꯦꯜ ꯇꯧꯈ꯭ꯔꯦ ꯍꯥꯏꯅ ꯂꯥꯎꯊꯣꯛꯄ ꯑ ꯑꯗꯨ ꯃꯇꯝꯗ ꯑꯣ ꯑꯗꯨꯗꯤ ꯑ ꯄꯣꯂꯤꯛꯇꯤꯛꯁ ꯅꯠꯇꯦ ꯁꯤꯗꯤ
ꯅꯣꯏꯅ ꯒ꯭ꯌꯥꯟ ꯇꯥꯗ꯭ꯔꯗꯤ ꯇꯥꯗ꯭ꯔꯦ ꯍꯥꯏꯌꯨ ꯍꯥ ꯍꯦ
ꯃꯄꯥꯟ ꯃꯄꯥꯟ ꯃꯄꯥꯟꯃꯨꯛꯀ ꯆꯥꯠꯈ꯭ꯔꯦ ꯐꯠ ꯆꯠꯂꯒ ꯑꯃꯨꯛ ꯂꯥꯛ ꯁꯤꯐꯥꯏ ꯑꯩꯈꯣꯏꯒꯤ ꯀꯦꯟꯁꯦꯜ ꯇꯧꯕꯗꯨ ꯑꯃꯨꯛ ꯔꯤ ꯔꯤꯒꯨꯂꯦꯠ ꯇꯧꯅꯤ ꯍꯥꯏꯅ ꯑꯃꯨꯛꯀ ꯂꯥꯛꯄ ꯂꯥꯛꯂꯒ ꯇꯧꯒꯅꯤ ꯇꯧ ꯇꯧꯔꯒ ꯄꯩꯁꯥ ꯑꯃꯨꯛꯀꯅꯤꯔꯦ ꯑꯥꯔ ꯑꯥꯏ
ꯇꯧꯕꯅꯤ ꯍꯥꯏꯁꯨ ꯌꯥꯝ ꯄꯨꯂꯤꯁꯁꯨ ꯇꯧꯏ ꯑꯥꯏ ꯑꯥꯔꯕꯤꯁꯨ ꯇꯧꯏ ꯑꯥꯔꯃꯤꯁꯨ ꯇꯧꯏ ꯑꯥꯔꯃꯤꯕꯨꯗꯤ ꯋꯥꯟꯁ ꯑꯃꯈꯛꯇꯅꯦꯗ ꯑꯗꯨ ꯑꯣꯏꯔꯁꯨ ꯑꯩꯈꯣꯏꯗ ꯃꯌꯥꯝ ꯑꯃ ꯂꯥꯛꯄ ꯃꯇꯝꯗꯀꯣ ꯑꯁ ꯆꯁ ꯇ꯭ꯔꯥꯏꯅꯤꯗ
ꯑꯗꯣ ꯀꯩꯀꯩ ꯀꯩꯀꯩ ꯇꯧꯔꯕꯅꯣ ꯑꯗꯨꯗꯤ ꯅꯣꯏ ꯌꯨꯝ ꯄꯥꯜꯂꯒ
ꯑꯩꯔꯣ
ꯅꯪꯒ ꯅꯪ
ꯑꯩ ꯅꯨꯄꯥꯁꯦ ꯎꯝ ꯑꯗꯨꯝ ꯄ꯭ꯔꯥꯏꯚꯦꯠꯀꯤ ꯊꯕꯛ ꯍꯥꯏꯕꯕꯨꯀꯣ ꯎꯝ ꯃꯥꯁꯦ ꯗꯤꯂꯤꯚ꯭ꯔꯤꯃꯛꯁꯨ ꯅꯠꯇꯦ ꯗꯤꯂꯤꯚ꯭ꯔꯤ ꯇꯥꯏꯞꯇ ꯍꯥꯏꯁꯤꯔꯥ ꯃꯣꯏ ꯄꯣꯠ ꯆꯩꯩ ꯑꯗꯨꯝ ꯑ ꯗꯨꯀꯥꯟ ꯑꯆꯧꯕꯒꯤ ꯑꯗꯨꯝ ꯕꯣꯛꯁ ꯕꯣꯛꯁ ꯑꯗꯨꯝ ꯃꯔꯛꯇ ꯊꯥꯕ ꯆꯠꯂꯦ ꯀꯣ ꯑꯗꯨꯒ ꯑꯗꯨꯝ ꯄꯣꯠꯆꯩꯩ ꯑꯗꯨꯝ ꯌꯣꯟꯕꯅꯤꯗ
ꯎꯝ
ꯀꯔꯤ ꯍꯥꯏꯁꯦ ꯍꯥꯎꯁꯍꯣꯜꯒꯤ ꯃꯦꯇꯔꯤꯌꯦꯜꯁꯤꯡꯒ
ꯑꯣꯍꯣ ꯍꯣꯏꯗ
ꯈꯪꯗꯦꯗ ꯂꯥꯏꯕꯛꯇ ꯇꯝꯕꯤꯗꯕ ꯍꯥꯏꯕꯗꯨ
ꯍꯣꯠꯅꯕ ꯀꯟꯗꯕꯒꯤꯔꯥ
ꯍꯩꯁ ꯂꯥꯏꯕꯥꯛꯇ ꯂꯥꯏꯕꯛ ꯎꯝ ꯏꯁꯣꯔꯅ ꯄꯤꯗꯕꯅꯤꯅꯦ ꯎꯄꯥꯏ ꯂꯩꯇꯦ
ꯎꯝ ꯃꯥꯁꯦ ꯊꯕꯛꯁꯨ ꯇꯔꯥ ꯍꯦꯟꯅꯗꯤ ꯑꯇꯦꯝ ꯇꯧꯔꯝꯃꯅꯤ
ꯑꯣ
ꯑꯉꯥꯡ ꯑꯣꯏꯔꯁꯨꯀꯣ
ꯎꯝ
ꯑꯉꯥꯡꯅꯤꯗ ꯑꯈꯣꯏꯁꯦ ꯆꯍꯤ ꯀꯨꯟꯊ꯭ꯔꯥꯗꯤ ꯌꯧꯗ꯭ꯔꯤ ꯌꯧꯗꯤ ꯌꯧꯒꯗꯧꯔꯦ
ꯑꯗꯨꯗꯤ ꯑꯥꯏ ꯑꯩꯉꯣꯟꯗꯒꯤ ꯍꯦꯟꯅ ꯑꯉꯥꯡ ꯑꯣꯏꯔꯤꯗ ꯅꯣꯏ ꯌꯨꯝ ꯄꯥꯜꯂꯁꯨ ꯑꯩꯗꯤ ꯊꯥꯔꯇꯤ ꯌꯧꯔꯦ
ꯑꯩꯗꯤ ꯇꯣꯏꯟꯇꯤ ꯐꯣꯔꯗꯒꯤ ꯄꯥꯜꯂꯛꯄꯅꯦ
ꯑꯣ
ꯐꯣ ꯍꯥꯏꯕꯗꯤ ꯆꯍꯤꯗꯣꯀꯣ
ꯎꯝ
ꯌꯨꯝ ꯄꯥꯟꯕ ꯃꯇꯝꯗꯤ ꯈꯤꯇꯪ ꯋꯥꯠꯂꯤꯕ ꯑꯩꯁꯦ
ꯎꯝ ꯌꯥꯏꯗ ꯅꯨꯄꯤ ꯅꯨꯄꯤ ꯍꯣꯏꯗꯤ ꯇꯣꯏꯟꯇꯤ ꯐꯣꯔ ꯇ꯭ꯋꯦꯟꯇꯤ ꯐꯥꯏꯚ ꯇ꯭ꯋꯦꯟꯇꯤ ꯁꯤꯛꯁ ꯇ꯭ꯋꯦꯟꯇꯤ ꯁꯦꯚꯦꯟ ꯁꯤ ꯐꯥꯎ ꯇ꯭ꯋꯦꯟꯇꯤ ꯁꯦꯚꯦꯟ ꯐꯥꯎꯁꯦ ꯄꯦꯁ ꯕꯦꯁ ꯇꯥꯏꯝ ꯍꯥꯏꯁꯤꯔꯥ ꯀꯔꯤ ꯑ ꯑꯗꯨ ꯃꯇꯝꯗꯅꯤ ꯍꯥꯏꯌꯦ ꯑꯉꯥꯡ ꯄꯣꯛꯄꯁꯦ ꯎꯝ ꯑꯉꯥꯡ ꯄꯣꯛꯄ ꯃꯇꯝꯁꯨ ꯈꯔ ꯅꯨꯡꯉꯥꯏꯕ